ꯑꯣ ꯇꯥꯕ꯭ꯔꯣ
ꯇꯥꯏ ꯇꯥꯔꯦ
ꯆꯥꯛ
ꯇꯥꯔꯦ ꯆꯥꯛ ꯆꯥꯔꯦ ꯅꯪꯗꯤ ꯆꯥꯛ ꯆꯥꯔꯕꯣ
ꯆꯥꯔꯦ ꯀꯩ ꯃꯊꯦꯜ ꯆꯥꯔꯒꯦ
ꯑꯩꯈꯣꯏꯔꯣ ꯑꯆꯝ ꯑꯆꯝꯕ ꯊꯣꯡꯉꯦ ꯑꯗꯨꯒ ꯕꯣꯔꯥ ꯑꯃꯥ ꯍꯧꯔꯦ
ꯎꯝ
ꯅꯪꯗꯤ
ꯑꯩ ꯌꯦꯟ ꯆꯝꯅ ꯊꯣꯡꯉꯦ ꯑꯗꯨꯒ ꯆꯥꯔꯦ
ꯁꯦꯁ ꯏꯕꯦꯝꯃ ꯑꯩꯗꯤꯅꯤꯀꯣ ꯆꯥꯛ ꯀꯌꯥꯝ ꯌꯥꯝꯃꯤ ꯑꯩꯅ ꯆꯥꯖꯤꯟꯒ꯭ꯔꯤꯗꯣ ꯆꯥꯛ ꯌꯥꯝꯃꯟ ꯆꯥꯈꯤꯕꯗ ꯑꯩ
ꯌꯥꯝ ꯋꯥꯕ꯭ꯔꯥ ꯊꯕꯛ ꯃꯐꯝꯗ
ꯑꯁ ꯋꯥꯏ꯫ ꯍꯣꯏ ꯑꯩ ꯑꯩ ꯑꯩ ꯑꯩ ꯑꯩ ꯀꫭ꯫ ꯈꯣꯡꯒꯁꯦ ꯁꯨꯝ ꯌꯥꯟꯙꯔ ꯐꯝꯕꯒꯤ ꯏ ꯂꯣꯏ ꯄꯨꯝꯈꯠꯂꯦꯕꯀꯣ ꯉꯔꯥꯡꯗꯤ ꯄꯣꯈꯠꯇꯦ ꯉꯁꯤ ꯄꯣꯈꯠꯂꯦ ꯑꯗꯣ ꯉꯔꯥꯡ ꯅꯍꯥꯟꯗꯩꯗꯤ ꯉꯁꯤꯅ ꯊꯕꯛ ꯏꯋꯥ ꯋꯥꯏꯑꯦꯕ ꯑꯩꯅ ꯇꯧꯔꯤꯗꯣ꯫ ꯐꯝꯃꯒ ꯉꯥꯛꯇꯕꯨꯗꯤ ꯇꯧꯕ ꯑꯗꯨꯏꯁꯨ ꯄꯣꯠ ꯍꯥꯟꯕꯗꯣ ꯉꯁꯤꯅ ꯋꯥꯕ ꯍꯦꯜꯂꯦꯕ ꯑꯗꯩ ꯃꯣꯏ ꯃꯈꯣꯡꯗꯨꯁꯨ ꯈꯔ ꯀꯟꯅ ꯐꯥꯖꯤꯟꯕꯗꯣ ꯑꯣꯏꯕ ꯑꯗꯨ ꯏ ꯀꯟꯅ-ꯀꯟꯅ ꯐꯥꯖꯟꯕ ꯈꯨꯠꯄꯤ ꯈꯨꯗꯣꯝꯕꯤꯒꯁꯦ ꯑꯁ ꯄꯣꯡꯈꯠꯂꯤꯃꯤꯅꯦ ꯈꯪ
ꯑꯗꯨꯕꯨꯗꯤ ꯑꯍꯥꯟꯕ ꯍꯧꯔꯛꯄꯗ ꯑꯣꯏꯔꯤꯕꯅꯤꯗ꯫
ꯍꯣꯏ ꯑꯣꯏꯔꯛ ꯑꯗꯩ ꯊꯤꯡꯒꯥꯏꯕꯒ ꯀꯔꯤꯒ ꯑꯁ꯫ ꯁ ꯑꯩ ꯈꯪꯗꯦ ꯋꯥꯕꯅ ꯋꯥꯕꯅ ꯑꯩ ꯇꯣꯛꯅꯤꯡꯕ ꯑꯃꯨꯛ ꯌꯥꯎꯋꯦ ꯑꯗꯣ ꯑꯃꯔꯣꯝꯗꯁꯨ ꯑꯃꯨꯛ ꯇꯣꯛꯅꯤꯡꯗꯕ꯫
ꯎꯝ ꯊꯕꯛꯄꯨ ꯊꯕꯛꯄꯨꯨ ꯇꯣꯛꯅꯤꯡꯉꯗꯤ ꯍꯥꯏꯗꯤ ꯂꯥꯏꯅ ꯐꯪꯕ ꯅꯠꯇꯦ꯫
ꯋꯥꯠ ꯋꯥꯠ ꯋꯥꯗꯅꯕꯨꯗꯤ ꯅꯨꯡꯉꯥꯏꯕ ꯂꯩꯕ ꯅꯠꯇꯕ ꯁꯨꯝꯇ ꯇꯣ ꯍꯩꯅꯔꯀꯥꯟꯗꯕꯨꯗꯤ ꯀꯩꯁꯨ ꯋꯥꯒꯔꯔꯣꯏꯗꯕ꯫
ꯎꯝ
ꯑꯗ ꯑꯩꯗꯤ ꯑꯍꯥꯟꯕꯩ ꯑꯃꯨꯛ ꯇꯧꯕ ꯅꯠꯇ꯭ꯔꯤꯕꯅꯀꯣ ꯊꯕꯛꯇꯨ ꯈꯤꯇꯪ ꯇꯧꯉꯥꯟꯗꯗꯤ ꯌꯨꯡ ꯋꯥꯕꯗꯨ ꯇꯧꯔꯅꯦꯕ ꯍꯥꯏꯗꯤ ꯑꯩꯗꯤ ꯁꯤꯗꯗꯤ ꯑꯗꯨꯝ ꯇꯨꯝꯕꯒ ꯆꯥꯕꯒ ꯍꯤꯞꯄꯒ ꯑꯗꯨꯝ ꯇꫭꯔ ꯂꯩꯕꯅꯤꯅ꯫
ꯎꯝ ꯗꯨꯕꯨ ꯗꯨꯝ ꯍꯩꯅꯔꯛꯀꯅꯤꯗ꯫
ꯍꯩꯅꯔꯛꯀꯅꯤ ꯑꯗꯨꯕꯨꯗꯤ ꯃꯣꯏꯅꯁꯨ ꯍꯥꯏꯌꯦꯕ ꯍꯩꯅꯔꯛꯀꯅꯤ ꯑꯗꯣ ꯉꯁꯤꯗꯤꯅꯦ ꯃꯤꯠ ꯑꯣꯏ ꯊꯪꯕꯁꯤꯁꯨꯅꯦ ꯆꯤꯛꯄꯅ ꯍꯦꯜꯂꯦꯕ꯫ ꯏꯃꯤꯠꯁꯤꯁꯨ ꯈꯪꯗꯦ ꯑꯩ ꯃꯤꯠ ꯁꯣꯛꯄꯁꯨꯅꯦ ꯑꯣꯏꯁꯤꯅ ꯈꯔ ꯍꯦꯜꯂꯦꯕ ꯁꯣꯛꯄ꯫
ꯑ ꯑꯩꯒꯤꯁꯨ ꯑꯣꯏꯅ ꯍꯦꯜꯂꯦ꯫
ꯑꯩꯁꯨ ꯑꯣꯏꯅ ꯍꯦꯜꯂꯤꯅꯦ ꯑꯅꯛꯄꯩꯅꯦ ꯑꯩꯗꯤ ꯄ꯭ꯂꯁꯅꯦ꯫
ꯎꯝ ꯑꯩꯕꯨꯗꯤ ꯑꯔꯥꯞꯄꯔꯦ ꯈꯥꯏꯗꯣꯛꯄꯅꯦ꯫
ꯑꯥ꯫
ꯑꯗꫭ ꯈꯪꯗꯦ ꯅ ꯑꯍꯥꯟꯕ ꯑꯣꯏꯁꯨ ꯂꯥꯛꯕ ꯑꯣꯏꯔꯝꯅꯤ ꯑꯅꯛꯄꯗ ꯇꯤꯟꯁꯤꯟꯕꯗ ꯇꯧꯔꯛꯏꯕ꯫
ꯈꯪꯗꯦ-ꯈꯪꯗꯦ ꯏꯕꯤꯌꯝ ꯃꯤꯠꯁꯦ ꯆꯤꯛꯄꯅ ꯉꯥꯎꯔꯕꯅꯤ ꯑꯣꯏꯗꯧꯔꯃꯤ ꯁꯥꯏꯠꯁꯦ ꯆꯤꯛꯄꯅ꯫
ꯑꯗꯣ ꯅꯪꯒꯤ ꯎꯞꯅꯉꯥꯏ ꯎꯞꯅꯤ ꯍꯥꯏꯕꯗꯨꯗꯤ ꯁꯥꯍꯜꯂꯨꯕ꯭ꯔꯣ꯫ ꯂꯥꯏꯌꯦꯡꯁꯪ ꯆꯠꯂꯒ꯫
ꯑꯣ ꯍꯣ ꯍꯣ ꯍꯣ ꯍꯣ ꯌꯦꯡꯗꯤ ꯌꯦꯡꯉꯨꯨꯔꯦꯕ꯫ ꯗꫭ ꯁꯍꯜꯂꯨꯗꯔꯤ꯫ ꯑꯩꯅ ꯄꯥꯝꯕ ꯃꯣꯏꯒꯤ ꯏꯁ꯭ꯄꯤꯁ ꯀꯩꯅꯣꯗꯣ ꯃꯤꯠꯇꯣ ꯑꯗꯨꯒꯤꯁꯨ ꯑꯩꯅ ꯑꯄꯥꯝꯕ ꯌꯥꯎꯍꯧꯗꯕ ꯅꯍꯥꯟ ꯆꯠꯂ ꯌꯦꯡꯉꯨꯕꯅꯦꯕ꯫
ꯑꯥ
ꯑꯗꯨꯒꯤ ꯍꯌꯦꯡ ꯈꯔ ꯂꯩ ꯄꯣꯔꯛꯀꯅꯤ ꯍꯥꯏ꯫ ꯑꯗꯨꯗ ꯑꯣꯏꯅ ꯌꯦꯡꯉꯨꯔꯒ ꯑꯥꯦ ꯄꯩꯁꯥꯁꯨ ꯂꯩꯇ꯭ꯔꯦ ꯍꯧꯖꯤꯛꯇꯤ ꯏꯕꯦꯝꯃ꯫ ꯏꯕꯨꯡꯁꯦ ꯑꯩꯅ ꯂꯣꯏ ꯄꯨꯔꯦ ꯐꯠꯇ ꯍꯨꯟꯗꯣꯛꯄꯩ ꯐꯥꯎꯕ ꯑꯩꯅ ꯄꯨꯔꯦ ꯍꯣꯏ꯫
ꯍꯣꯏ ꯑꯗꯨ ꯄꯨꯡ ꯉꯝꯃꯤꯗꯣ ꯐꯠꯇ꯭ꯔꯣ ꯁꯨꯝ ꯂꯩꯗꯣꯏ ꯁꯔꯨꯛ꯫
ꯎꯝ ꯐꯩ ꯑꯗꯨꯕꯨꯗꯤ ꯑꯗꯨꯗꯅꯦ ꯄꯩꯁꯥ ꯑꯝꯕꯨꯛ ꯂꯩꯇ꯭ꯔꯦ꯫
ꯎꯝ ꯍꯣꯏꯗ ꯌꯥꯔꯦ, ꯑꯗꯣ ꯑꯩ ꯋꯥꯔꯤ ꯑꯃ ꯂꯤꯕꯤꯒꯦꯁꯦ꯫
ꯄꯩꯁꯥ ꯌꯥꯝ ꯇꯥꯂꯤ ꯍꯥꯏꯕ꯫ ꯄꯩꯁꯥ ꯑꯃꯨꯛ ꯂꯥꯏꯔꯕ ꯏꯃꯨꯡꯗꯗꯤ ꯄꯩꯁꯥ ꯁꯤꯖꯤꯟꯅꯔꯦ꯫ ꯀꯔꯤ ꯋꯥꯔꯤ? ꯂꯤꯔꯣ
ꯊꯥꯏꯅ ꯊꯥꯏꯅ ꯃꯃꯥꯡꯉꯩꯗꯅꯦ
ꯍ
ꯈꯨꯡꯒꯪ ꯑꯃ ꯂꯩꯔꯝꯃꯦꯕ꯫
ꯍ
ꯈꯨꯡꯒꯪꯁꯤꯗ ꯂꯧ ꯌꯥꯝ ꯆꯥꯕ ꯅꯨꯄꯥ ꯐꯠꯇꯕ ꯑꯃ ꯂꯩꯔꯝꯃꯦꯕꯀꯣ꯫
ꯍ
ꯃꯥꯁꯤꯅ ꯃꯥꯒꯤ ꯍꯥꯏꯗꯤ ꯃꯥꯗꯤ ꯂꯟ ꯊꯨꯝ ꯃꯌꯥꯝ ꯂꯩꯔꯃꯤꯅ ꯃꯈꯥ ꯊꯥꯕ ꯂꯥꯏꯔꯕ ꯃꯤꯁꯤꯡꯁꯦ
ꯍ
ꯃꯥꯅ ꯁꯨꯝ ꯈꯪꯗꯦ ꯍꯟꯗꯅ ꯈꯟꯕ ꯍꯥꯏ ꯒꯗ꯭ꯔꯥ ꯎꯁꯤꯠ ꯊꯧꯑꯣꯏꯗꯕ ꯇꯧꯋꯦꯕꯀꯣ ꯑꯗꯨꯗ ꯅꯣꯡꯃꯗꯤ ꯀꯩ ꯍꯥꯏꯅꯤ ꯈꯨꯀꯟ ꯄꯥꯡꯒꯟꯕ ꯃꯣꯏꯒꯤꯗꯤ ꯍꯥꯏꯗꯤ ꯂꯧꯁꯤꯡꯅꯥ ꯂꯧꯁꯤꯡ ꯂꯩꯕ ꯃꯤꯅꯅꯦ ꯃꯣꯏꯁꯦ ꯅꯝꯊꯕꯤꯒꯤꯗꯨꯏꯅꯦꯕ ꯅꯨꯄꯥ ꯑꯃ ꯊꯣꯛꯂꯛꯑꯒ꯫
ꯑ
ꯗꯦꯟ ꯃꯣꯏ ꯃꯔꯟ ꯃꯊꯨꯝ ꯃꯌꯥꯝꯁꯤ ꯃꯨꯜꯂꯒ ꯃꯣꯏꯁꯤꯅꯅꯦ ꯑꯃꯛ ꯑꯋꯥ ꯐꯝꯗ ꯇꯥꯔꯒ ꯍꯧꯖꯤꯛꯀꯤ ꯋꯥꯈꯜ ꯂꯧꯁꯤꯡ ꯂꯩꯕ ꯅꯨꯄꯥꯗꯨꯅ ꯃꯨꯜꯂ ꯃꯣꯏ ꯈꯨꯡꯒꯪꯗꯣ ꯅꯨꯡꯉꯥꯏꯅ ꯂꯩꯒꯤꯗꯣꯏꯕ꯫
ꯅꯪ ꯅꯍꯥꯟ ꯎꯝ ꯅꯪ ꯅꯍꯥꯟ ꯈꯟꯕ ꯋꯥꯔꯤꯗꯨꯁꯨ ꯑꯗꯨꯝ ꯂꯤꯔꯛꯑꯣ ꯑꯩꯉꯣꯟꯗ, ꯑꯩꯁꯨ ꯇꯥꯒꯦ꯫ ꯑꯃ ꯑꯗꯨꯝ ꯁꯥ-ꯁꯥꯖꯤꯟ ꯁꯥꯖꯤꯜꯂꯨ꯫
ꯑꯁ ꯑꯩꯅ ꯅꯍꯥꯟ ꯈꯟꯕ ꯋꯥꯔꯤꯗꯣ ꯍꯥꯏꯁꯦ ꯑꯩꯗꯤ ꯍꯣꯏ ꯑꯩꯈꯣꯏꯕꯥ ꯍꯜꯂꯛꯀꯅꯤ ꯗꯨꯝ ꯄꯥꯈꯠꯂꯦꯕ ꯑꯈꯣꯏ ꯕꯥ ꯍꯜꯂꯛ ꯂꯨꯍꯧꯡ ꯆꯠꯈꯤꯕ ꯍꯜꯂꯛꯑꯗꯤꯅꯦ ꯍꯥꯏ ꯁꯤꯗꯅꯦꯀꯣ ꯄꯦꯠ ꯄꯦꯠ ꯄꯦꯠ ꯄꯦ ꯉꯥꯡꯒꯗꯣꯏꯕ ꯈꯪꯉꯕ꯭ꯔ ꯑꯩ ꯃꯊꯥ ꯑꯃꯨꯛ ꯁꯥꯔꯦ ꯑꯃꯨꯛ ꯁꯤ ꯇꯧ ꯌꯥꯒꯤꯔꯣꯏꯅ
ꯑꯣ ꯌꯥꯔꯦ ꯌꯥꯝ ꯁꯥꯟꯅꯒꯨꯝꯁꯦ ꯑꯗꯨ
ꯑꯦ ꯑꯗꯨ ꯀꯩꯅꯣ ꯇꯧꯗꯦ ꯁꯤ ꯂꯣꯏꯔꯒꯅꯦ ꯑꯃꯨꯛꯀ ꯅꯪꯒ ꯁꯥꯟꯅꯁꯤ
ꯁꯤ ꯃꯇꯥꯡꯗ ꯌꯥꯝ ꯄꯜꯂꯛꯀꯅꯣ ꯍꯥꯏꯕ꯫
ꯑꯣ ꯍꯣ ꯑꯣ ꯀꯥꯎꯕꯩꯅꯦ ꯑꯩ꯫ ꯑꯩ ꯁꯣꯏꯒ꯭ꯔꯦ꯫
ꯎꯝ ꯁꯣꯏꯒ꯭ꯔꯦ ꯍꯥꯏꯔ ꯀꯛꯊꯠꯈ꯭ꯔꯗꯤ ꯐꯖꯅꯤ꯫
ꯑ
ꯀꯩꯅꯣ ꯇꯧ ꯌꯥꯔꯦ ꯑꯇꯣꯞꯄ ꯋꯥꯔꯤ ꯍꯥꯏꯔꯛꯑꯣ꯫
ꯑꯇꯣꯞꯄ ꯋꯥꯔꯤ ꯍꯥꯏꯔꯣ ꯑꯩ ꯑꯩ ꯑꯩ ꯅꯪꯅꯦꯀꯣ ꯑꯩ ꯍꯥꯏꯁꯤꯅꯦ ꯑꯩ ꯑꯩ ꯏꯃꯥꯟꯅꯕꯤ ꯑꯃꯒ ꯆꯠꯂꯦꯕ꯫
ꯎꯝ
ꯑꯗꯩꯗꯤ ꯑꯩꯅ ꯁꯨꯝ ꯑꯩꯅ ꯑꯈꯣꯏꯒꯤ ꯍꯥꯏꯗꯤ ꯃꯔꯛꯇ ꯄꯣꯊꯥꯕꯩ ꯑꯣꯏꯅ ꯊꯥꯕꯁꯦ ꯄꯨꯡꯈꯥꯏꯃꯨꯛꯇ ꯊꯥꯏꯌꯦꯕ ꯄꯨꯡꯈꯥꯏꯁꯤꯗꯅꯦꯕ ꯑꯩꯅꯅꯦ ꯉꯥꯏꯍꯥꯛꯇꯪ ꯑꯣꯏꯔꯁꯨꯅꯦꯀꯣ ꯍꯥꯏꯗꯤ ꯄꯣꯊꯥꯕ ꯑꯣꯏꯅ ꯅꯉꯣꯟꯗ ꯀꯣꯜ ꯑꯃꯨꯛ ꯇꯧꯔꯛꯄ ꯑꯗꯨꯝ ꯇꯧ ꯁꯅꯥꯏꯁꯦ ꯑꯗꯣ ꯑꯗꯨꯃꯥꯏꯅ ꯁꯨꯝ ꯑꯩꯅ ꯑꯗꯨꯏ ꯇꯟꯖꯥꯗꯨ ꯂꯧꯔꯒ ꯁꯠ ꯇꯧꯔꯛꯑꯧꯕ ꯌꯥꯕ ꯑꯣꯏꯔꯗꯤꯀꯣ ꯑꯗꯨꯝ ꯌꯥꯏꯌꯦꯕ ꯑꯁ ꯈꯪꯗꯦꯗ ꯋꯥꯕꯅ ꯋꯥꯕꯅ ꯊꯕꯛ ꯁꯨꯕꯁꯤ ꯋꯥꯏꯀꯣ ꯋꯥꯗꯕ ꯊꯕꯛ ꯂꯩꯇ꯭ꯔꯦ
ꯅꯨꯡꯉꯥꯏ ꯂꯩꯒꯦꯗꯤ ꯀꯅꯥ ꯌꯥꯗꯣꯏꯅꯣ ꯑꯩꯈꯣꯏ ꯆꯍꯤ ꯃꯇꯥꯡꯁꯤꯗ ꯄꯩꯁꯥ ꯅꯤꯔ ꯅꯤꯔ ꯀꯃꯥꯏꯅ ꯆꯥꯗꯣꯏꯅꯣ
ꯍꯣ ꯑꯗꯨꯅꯦ ꯏꯕꯦꯝꯃ ꯑꯩ ꯑꯁ ꯅꯍꯥꯟꯅ ꯀꯩꯅꯣꯝ ꯇꯝꯖꯔꯝꯃꯗꯤ ꯐꯔꯅꯦꯅ ꯈꯟꯖꯤꯟ ꯂꯥꯛꯆꯥꯅꯦ ꯍꯩꯇꯗ ꯍꯩꯇꯗ ꯅꯤꯡꯉꯝꯃꯛꯇꯛꯇ꯭ꯔꯦ ꯅꯤꯡꯉꯝꯃꯇ꯭ꯔꯦ ꯑꯩ ꯑꯁ
ꯋꯥꯔꯤꯒꯨꯝꯕ ꯍꯥꯏꯔꯛꯑꯣ ꯁꯨꯝ ꯋꯥꯔꯤꯒꯨꯝꯕ ꯑꯣꯏꯅ ꯍꯥꯏꯔꯛꯑꯣ ꯍꯥꯏꯕ
ꯀꯔꯤ ꯋꯥꯔꯤꯅꯣ
ꯅꯪ ꯀꯣꯛꯇꯨꯗ ꯑꯗꯨꯝ ꯊꯣꯛꯄ ꯋꯥꯔꯤ ꯑꯗꯨꯝ ꯍꯥꯏꯌꯣ
ꯎꯝ ꯎꯝ ꯑꯁ ꯑꯩꯅꯦ ꯍꯦꯟꯅ ꯒ꯭ꯌꯥꯟ ꯇꯥꯁꯤꯜꯂꯛꯇ꯭ꯔꯦ ꯑꯗꯨꯏ ꯋꯥꯔꯤꯗꯨꯗꯤ ꯑꯩꯁꯨ
ꯇꯜꯂꯦ
ꯁꯦ ꯊꯥꯏ ꯊꯥꯥꯏꯗ ꯊꯥꯏꯅ ꯃꯃꯥꯡꯉꯩꯗ ꯍꯅꯨꯕ ꯑꯃꯒ ꯍꯅꯨꯕꯤ ꯑꯃꯒ ꯄꯥꯟꯊꯥꯕꯩ ꯋꯥꯔꯤ ꯌꯥꯕ꯭ꯔꯁꯤ ꯑꯣꯏꯔꯗꯤ
ꯍꯣꯏ ꯑꯗꯨꯝ ꯍꯥꯏꯌꯨ
ꯑꯗꯣ ꯍꯅꯨꯕꯥꯒ ꯍꯟꯅꯨꯕꯤꯒ ꯄꯥꯟ ꯊꯥꯕꯩ ꯋꯥꯔꯤꯗꯣ ꯑꯗꯨꯒꯤ ꯅꯍꯥꯟꯋꯥꯏ ꯑꯩꯈꯣꯏꯅ ꯗ꯭ꯔꯃꯥ ꯌꯥꯎꯔꯨꯏꯑꯥꯕ
ꯎꯝ ꯀꯥꯏꯗ ꯑꯣ ꯅꯣꯏ ꯀꯩꯅꯣ ꯇꯧꯕꯝꯗ ꯑꯣ
ꯑꯣ ꯍꯣꯏ ꯍꯣꯏ ꯑꯩꯈꯣꯏꯒꯤ ꯁꯨꯝ ꯃꯌꯥꯝ ꯃꯣꯏ ꯍꯥꯏꯗꯤ ꯃꯣꯏꯔ ꯁꯥꯔ ꯀꯩꯅꯣꯒꯤ ꯂꯥꯛꯄ ꯑꯣꯏꯅ
ꯎꯝ
ꯑꯗꯨꯃꯥꯏꯅ ꯇꯝꯕꯩ ꯊꯥ ꯑꯃꯒꯨꯝꯕ ꯀꯩꯒꯨꯝꯕ ꯁꯨꯝ ꯇꯝꯕꯗꯣ ꯐ꯭ꯔꯤꯗ
ꯎꯝ ꯅꯪ ꯅ ꯍꯥꯟꯅꯨꯕꯤ ꯁꯥꯕ꯭ꯔꯥ
ꯁꯥꯗꯦ ꯀꯩꯁꯥꯏ ꯍꯥꯏꯔꯣꯔ ꯌꯣꯡꯅꯥꯎ ꯃꯌꯥꯝꯗꯣ ꯁꯥꯏ
ꯏꯃꯥ
ꯑꯗꯨꯒꯅꯦ ꯑꯗꯨꯗ ꯑꯩꯈꯣꯏꯒꯤ ꯏꯊꯛ ꯊꯣꯡꯕ ꯑꯍꯩꯕ ꯀꯥꯡꯒꯨ ꯃꯈꯩꯁꯦ ꯑꯁꯤꯁꯤꯅ ꯑꯃꯨꯛ ꯍꯅꯨꯕ ꯁꯥꯕ ꯈꯔ ꯍꯅꯨꯕꯤ ꯁꯥꯕ ꯑꯃ ꯑꯗꯩꯗꯤ ꯌꯣꯡ ꯅꯤꯡꯊꯧ ꯁꯥꯕ ꯀꯥꯟꯗꯣ ꯌꯥꯎꯋꯦꯕ ꯑꯗꯩ ꯑꯁ ꯍꯅꯨꯕ ꯁꯥꯔꯤ ꯅꯨꯄꯥꯄꯥꯗꯨꯁꯨꯅꯦꯀꯣ ꯌꯥꯝ ꯍꯩꯌꯦꯕ ꯍꯅꯨꯕꯤꯒ ꯗꯣ ꯈꯨꯃꯥꯟ ꯑꯃ ꯑꯩꯈꯣꯏꯗꯅꯦ ꯍꯩꯇꯕ ꯌꯣꯡꯅꯥꯎ ꯁꯥꯔ ꯄꯥꯟ ꯍꯨꯔꯥꯟꯕ ꯃꯌꯥꯝ ꯁꯥꯔꯒꯀꯣ ꯑꯍꯤꯡ ꯅꯣꯡꯌꯥꯏꯗ
ꯄꯥꯟ ꯆꯥꯕ ꯑꯗꯩ ꯍꯤꯛꯀ ꯀꯥꯏꯅꯔꯒ ꯀꯩꯅꯣ ꯍꯥꯏꯗꯤ ꯍꯤꯛ ꯀꯥꯏꯅꯕꯩ ꯌꯣꯡ ꯍꯤꯛ ꯀꯥꯏꯅꯕꯩ ꯏꯁꯇꯥꯏꯜ ꯒꯥꯗꯨ ꯇꯧꯔꯒ ꯑꯩꯗꯤ ꯀꯌꯥꯝ ꯅꯣꯛꯅꯤꯡꯏꯤ ꯍꯩꯇ ꯈꯟꯖꯤꯜꯂꯨꯔꯒ
ꯑꯗꯨ ꯊꯥꯏꯅꯒꯤ ꯃꯇꯝꯗ ꯃꯣꯏꯅ ꯍꯦꯟꯇꯥꯛ ꯀꯥꯡ ꯇꯧꯔ ꯂꯩꯔꯤꯁꯦ ꯑꯁꯦꯡꯕ ꯅꯨꯡꯉꯥꯏ ꯃꯇꯝꯗꯨꯒꯤ ꯑꯣꯏꯅꯗꯤ ꯅꯨꯡꯉꯥꯏꯇ꯭ꯔꯁꯨ ꯁꯨꯝ ꯈꯟꯖꯤꯜꯂ ꯅꯨꯡꯉꯥꯏꯗꯧ ꯃꯥꯟꯗ꯭ꯔꯣ
ꯅꯨꯡꯉꯥꯏꯌꯦ ꯑꯦ ꯑꯦ ꯅꯨꯡꯉꯥꯏ ꯍꯥꯏꯁꯦ ꯍꯣꯏ ꯅꯨꯡꯉꯥꯏ ꯅꯨꯡꯉꯥꯏꯅꯤ ꯍꯥꯏꯗꯤ ꯁꯨꯝ ꯏꯁꯥꯅ ꯑꯗꯨꯃꯥꯏ ꯌꯥꯎꯔꯨꯀꯥꯟꯗꯁꯨ ꯁꯨꯝ ꯊꯥꯏꯅꯉꯩ ꯁ꯭ꯇꯥꯏꯜ ꯍꯥꯏꯗꯤ ꯑꯃꯣꯠꯄ ꯐꯤꯔꯣꯜꯉꯥꯛ ꯁꯦꯠꯍꯜꯂꯦꯕ ꯑꯩꯈꯣꯏꯗꯣ ꯑꯔꯨꯕꯒ ꯑꯝꯕꯧ ꯁꯦꯠꯍꯟꯗꯦꯕ ꯑꯃꯣꯠ ꯑꯃꯣꯠꯄ ꯁꯦꯠꯍꯜꯂꯒ
ꯍꯣꯏ ꯑꯗꯨꯝꯕꯅꯁꯨ ꯍꯦꯟꯅ ꯃꯥꯜꯍꯟꯕꯅꯦ
ꯑꯪ ꯃꯐꯝ ꯃꯐꯝꯗ ꯆꯠꯂꯒ ꯎꯠꯄꯤ ꯁꯣ ꯎꯠꯄꯤ ꯀꯩꯗꯧꯕꯤ ꯌꯥꯝ ꯇꯧꯍꯜꯂꯦꯕ
ꯎꯝ
ꯈꯪꯗꯦ ꯅꯨꯡꯉꯥꯏ ꯃꯇꯝꯗꯨꯗ ꯍꯩꯒꯦꯔ ꯍꯩꯔꯣꯏꯒꯦꯔꯀꯣ ꯁꯨꯝ ꯃꯌꯥꯝ ꯃꯌꯥꯝ ꯇꯧꯃꯤꯟꯅꯒꯤꯕꯩꯅꯦꯅ ꯑꯩꯈꯣꯏꯅ ꯍꯩꯇ꯭ꯔꯁꯨ ꯈꯔ ꯑꯃꯅ ꯑꯗꯨꯝ ꯁꯦꯝꯗꯣꯛꯄꯤꯔꯛꯄ ꯑꯃꯅ ꯑꯗꯨꯝ ꯇꯧꯔ ꯈꯪꯗꯦ
ꯏꯌ
ꯑꯗꯣ ꯍꯅꯨ ꯍꯅꯨꯕꯤ ꯑꯁ ꯑꯗꯩ ꯍꯅꯨꯕ ꯁꯤꯕꯩ ꯃꯇꯥꯉꯥꯡꯗꯣ ꯌꯣꯡ ꯃꯌꯥꯝ ꯑꯃ ꯆꯪꯉꯛꯑ ꯀꯞꯄ ꯌꯥꯝ ꯁꯥꯕꯗꯣ ꯑꯗꯨꯏ ꯃꯇꯥꯡ ꯍꯦꯛ ꯇ ꯍꯟꯅꯨꯕꯗꯨ ꯁꯤꯔꯦꯅ ꯑꯩꯈꯣꯏꯁꯦ ꯃꯅꯥꯛꯇ ꯆꯪꯉꯛꯑ ꯀꯞꯄꯤ ꯃꯌꯥꯝ ꯇꯧꯔꯦ ꯑꯗꯨꯒ ꯍꯅꯨꯕꯗꯨꯅ ꯍꯧꯒꯠꯂꯛꯑꯒ ꯃꯥꯏ ꯆꯩꯁꯨꯗꯣ ꯄꯥꯏꯔꯒ ꯆꯩꯅ ꯀꯟꯕꯁꯤ ꯑꯁꯤ ꯀꯥꯟꯁꯤꯗ ꯌꯣꯡꯅꯥꯎ ꯑꯃꯗ ꯄꯥꯟꯕ ꯁꯥꯗꯨꯏꯅꯦꯕ ꯑꯗꯣ ꯑꯁꯦꯡꯕꯒ ꯄꯥꯟꯕ ꯌꯥꯎꯔꯤꯅꯦ ꯍꯥꯏꯕ ꯇꯝꯕ ꯃꯅꯨꯡꯒꯥꯡꯗꯣ ꯑꯁꯤꯉꯥꯛ ꯄꯥꯜꯂꯤ
ꯑꯗꯨꯃꯥꯏ ꯇꯧꯕꯅ ꯑꯁꯦꯡꯕꯗꯤ ꯃꯥꯟꯅꯗꯣꯏꯅꯦꯑ ꯁꯥꯟꯅꯔꯛ
ꯍꯣꯏꯌꯦ ꯑꯗꯩꯗꯤ ꯑꯃ ꯑꯍꯟꯗꯨꯒꯤ ꯃꯥꯒꯤ ꯀꯔꯤ ꯍꯥꯒꯦꯔ ꯍꯤꯗꯥꯛ ꯐꯨꯗꯣ ꯑꯗꯨꯒꯥꯟꯁꯦ ꯌꯣꯡꯅꯥꯎ ꯌꯣꯡꯅꯥꯎ ꯑꯩꯈꯣꯏꯗꯩ ꯍꯦꯟꯅ ꯄꯤꯛꯄ ꯑꯉꯥꯡ ꯈꯔ ꯌꯥꯎꯋꯦꯕ ꯑꯗꯨꯏꯗꯨꯅ ꯃꯥꯅ ꯍꯤꯗꯥꯛꯄꯨꯗꯨ ꯊ ꯑꯒ ꯏꯁ ꯉꯣꯔꯣꯡ ꯉꯣꯔꯣꯡ ꯆꯦꯜꯂꯛꯄ ꯌꯥꯝ ꯁꯥꯏ ꯃꯌꯥꯝꯁꯦ ꯅꯣꯛꯄꯗ ꯅꯣꯛꯄꯗ
ꯍꯨꯝ ꯍꯨꯝ
ꯑꯗꯩꯗꯤ ꯖꯒꯣꯏ ꯁꯥꯏꯉꯩꯁꯤ ꯑꯁꯤꯗꯅꯦꯕ ꯑꯣ ꯀꯩꯅꯣ ꯃꯊꯛꯁꯦ ꯑꯁꯤꯗ ꯀꯩꯅꯣ ꯑ ꯑꯩꯁꯤ ꯖꯒꯣꯏꯁꯤ ꯁꯦꯔꯥꯟ ꯇꯨꯔꯥꯟ ꯑꯩ ꯑꯩ ꯑꯁꯣꯏꯕ ꯑꯃ ꯑꯗꯨꯝ ꯂꯩꯑꯕ ꯑꯩꯗꯤ ꯖꯒꯣꯏ ꯍꯦꯛ ꯁꯥꯕ ꯑꯗꯨꯝ ꯁꯣꯏꯔꯛꯑꯅꯤ ꯃꯌꯥꯝ ꯁꯣꯏꯗ꯭ꯔꯁꯨ ꯑꯩ ꯍꯥꯟꯅ
ꯎꯝ
ꯑꯗꯨꯝ ꯑꯩ ꯀꯥꯎꯕꯤ ꯈꯣꯠꯄꯤ ꯑꯩꯅ ꯖꯒꯣꯏ ꯁꯥꯔꯤ ꯈꯨꯗꯤꯡꯒꯤ ꯑꯗꯗꯨꯝ ꯀꯥꯎꯕ ꯖꯒꯣꯏꯁꯦ ꯃꯤꯉꯣꯟꯗꯅꯦ ꯍꯥꯏꯔꯞ ꯍꯥꯏꯔꯞ ꯌꯦꯡꯉ ꯁꯥꯕꯁꯨ ꯐꯖꯗꯦꯗꯅ
ꯍꯣꯏ ꯖꯒꯣꯏ ꯁꯥꯔꯀꯥꯟꯗꯗꯤ ꯐꯖꯕꯣꯟꯇꯦ
ꯑꯗꯨꯅ ꯐꯖꯗꯕꯅꯤꯅ ꯑꯁ ꯈꯪꯗꯦ ꯑꯩꯗꯤꯅꯦ ꯑꯗꯨꯝ ꯑꯩꯅꯗ ꯁꯣꯏꯅꯤ ꯑꯩꯅꯗ ꯍꯥꯟꯅ ꯁꯣꯏꯅꯤ ꯍꯥꯏꯁꯨ ꯍꯥꯏꯒꯨꯝ ꯇꯧꯔꯤꯁꯦ ꯑꯩꯅꯗ ꯑꯗꯨꯝ ꯁꯣꯏꯔ ꯂꯩꯔꯤꯁꯤꯅꯦ
ꯎꯝ ꯁꯣꯏꯕ ꯁꯣꯏꯔ ꯁꯣꯏꯔ ꯍꯩꯔꯛꯇꯣꯏꯅꯤ ꯀꯩꯅꯣ
ꯃꯥꯅꯦ ꯅꯪ ꯀꯔꯝ ꯀꯥꯟ ꯂꯥꯛꯄꯅꯣ
ꯍꯥꯥ
ꯅꯪ ꯀꯔꯝ ꯀꯥꯟ ꯂꯥꯛꯄꯅꯣꯕ
ꯑꯩ ꯉꯔꯥꯡ ꯂꯥꯛꯄꯅꯦ ꯍꯥꯡꯆꯤꯠꯀꯨꯝꯕ ꯆꯠꯇꯧ ꯃꯥꯜꯂꯦ
ꯎꯝ ꯅꯪꯅ ꯁꯤꯗ ꯀꯨꯏꯅ ꯂꯩꯇꯕꯅꯤꯅ ꯊꯦꯡꯅꯕꯁꯨ ꯐꯪꯗꯦ
ꯍꯣꯏ ꯑꯩꯁꯨ ꯉꯔꯥꯡ ꯉꯁꯤꯒꯗꯤ ꯉꯔꯥꯡꯅ ꯉꯁꯤꯒꯗꯤ ꯍꯥꯡꯉꯒ ꯑꯗꯨꯝ ꯂꯩ ꯍꯌꯦꯡꯅ ꯑꯃꯨꯛ ꯊꯕꯛ ꯂꯩꯒꯗ꯭ꯔꯥ
ꯑꯩꯅ ꯑꯃꯨꯛ ꯀꯩꯅꯣꯒꯨꯝꯕꯗ ꯅꯣꯡꯃꯥꯏꯖꯤꯡꯒꯨꯝꯕꯗꯣ ꯅꯣꯡꯃꯥꯏꯖꯤꯡꯒꯨꯝꯕꯗꯣ ꯑꯗꯨꯗꯤ ꯍꯥꯡꯅꯦꯕ ꯑꯗꯨꯒ ꯑꯇꯣꯞꯄ ꯃꯇꯝꯗꯣ ꯑꯗꯨꯗꯅ ꯑꯃꯨꯛ ꯑꯩꯁꯤ ꯍꯥꯡꯉꯔꯣꯏꯗꯕ ꯑꯗꯨ ꯅꯪꯒ ꯊꯦꯡꯅꯕꯩ ꯃꯇꯝꯁꯨ ꯐꯪꯗꯦ ꯎꯅꯗꯕꯁꯨ ꯀꯨꯏꯔꯦ ꯇꯧꯔꯤꯁꯦ
ꯎꯝ ꯑꯩꯁꯨ ꯇꯟꯗ꯭ꯔꯕ ꯅꯣꯡꯃꯥꯏꯁꯤꯡꯗꯨ ꯂꯩꯔꯒ ꯅꯤꯡꯊꯧꯀꯥꯕꯗ ꯆꯠꯄ ꯑꯃ ꯑꯗꯨꯃꯥꯏꯅ ꯇꯧꯊꯣꯛꯃ
ꯍꯣꯏ ꯑꯗꯨꯝꯕꯗꯣ ꯑꯌꯨꯛꯇ ꯑꯌꯨꯛꯇ ꯆꯠꯀꯦ ꯆꯠꯂꯨ ꯀꯩꯅꯣ ꯑꯌꯨꯛ ꯉꯟꯅ ꯍꯥꯏꯒꯠꯀꯦꯒ ꯍꯥꯏꯒꯠꯂꯨ
ꯍꯣꯏ ꯍꯥꯏꯒꯠꯄꯩꯕꯨꯗꯤ ꯑꯗꯥꯁꯨ ꯊꯕꯛ ꯂꯩꯇꯦꯗ ꯑꯗꯨ
ꯎꯝ ꯍꯣꯏ ꯅꯣꯡꯃ ꯐꯥꯗꯣꯛ ꯁꯨ ꯑꯦ ꯑꯋꯥ ꯅꯨꯡꯉꯥꯏ